ꯑ
ꯍꯜꯂꯣ
ꯐꯖꯧꯔꯤꯅꯣ
ꯑꯁ ꯇꯨ꯭ꯔ ꯂꯩ ꯅꯪꯗꯤ
ꯑꯗꯨꯨꯝꯃ ꯂꯩꯔꯤꯗ ꯑꯩꯁꯨ
ꯀꯔꯤ ꯇꯧꯔꯤꯅꯣ
ꯑꯗꯨꯝ ꯐꯝꯃꯤꯗ ꯑꯁ
ꯎꯝ ꯀꯅꯥ ꯀꯅꯥ
ꯇꯅꯤꯗ
ꯑ ꯑꯩ ꯏꯊꯟꯇꯅꯦ
ꯀꯥꯏꯗ ꯂꯩ ꯑꯥ ꯀꯩꯝꯇꯪ ꯆꯥꯒꯦ ꯉꯁꯤ
ꯑ ꯑꯌꯨꯛ ꯑꯌꯨꯛ ꯔꯣ
ꯍꯣꯏ
ꯍꯋꯥꯏ ꯑꯁꯥꯡꯕꯗꯣ
ꯑꯣ ꯍꯥꯎꯅꯤꯅ
ꯎꯝ ꯍꯥꯎꯦ ꯅꯪꯗꯦ
ꯑꯩꯗꯤ ꯇꯤꯟ ꯐꯤ ꯆꯔꯦ
ꯑꯁ ꯅꯪꯅ ꯍꯦꯟꯅ ꯍꯥꯎꯔꯒ
ꯍꯥꯎꯗꯤꯗ ꯇ ꯐꯤꯁꯔꯛꯅꯔꯥꯒ
ꯎꯝ ꯑꯩ ꯅꯣ ꯍꯟꯗꯛꯇꯤ꯫
ꯎ ꯀꯂꯁꯀꯥꯔ ꯂꯩ ꯂꯩꯔꯤꯗꯅꯗꯤ
ꯑꯣ ꯑꯣ ꯐꯩꯌꯦ
ꯅꯪꯒꯤꯦ
ꯑꯩꯁꯨ ꯁꯀꯨꯜ ꯀꯥꯔꯂꯦ
ꯑꯣ ꯂꯥꯁꯀꯤꯌꯥ ꯇꯃꯅ
ꯇꯋ
ꯑꯥꯏꯩꯅ
ꯑ ꯐꯠꯇꯦ
ꯌꯥꯝ ꯐꯩꯍꯦ ꯀ꯭ꯂꯥꯁ ꯇꯨꯌꯦꯜꯐ ꯀꯥꯕꯁꯦ
ꯈꯪꯗꯅꯦꯅꯦ ꯎ ꯐꯕ꯭ꯔꯣ ꯐꯠꯇꯕ꯭ꯔꯣ ꯈꯪꯗꯅꯤ
ꯐꯖꯅ ꯇꯝꯃꯣ ꯐꯖꯅ ꯇꯝꯃꯣ
ꯎꯝꯝ ꯂꯥꯏꯔꯤꯛ ꯄꯥꯅꯤꯡꯉꯥꯏꯁꯦ ꯌꯥꯝ ꯇꯟꯕ ꯑꯗꯨꯅꯤ
ꯌꯥꯁꯀꯣꯜ ꯇꯝꯕ꯭ꯔꯣ
ꯑꯥ
ꯀꯩ ꯁ꯭ꯀꯨꯜꯗ ꯇꯝꯕ꯭ꯔꯣꯕ
ꯎꯝ ꯏ ꯇꯣꯟ ꯁꯅꯥ ꯈꯝ꯭ꯔꯣ
ꯑꯣ ꯑꯣ ꯑꯗꯨꯗꯤ ꯇꯝꯕ꯭ꯔꯣ
ꯍꯣꯏ
ꯑꯣ ꯐꯥꯏꯅ ꯐꯥꯏꯅ
ꯅꯪꯗꯤ ꯀꯩ ꯀꯣꯂꯦꯖꯅꯣ
ꯌꯦ
ꯀꯥꯏ ꯀꯣꯂꯦꯁꯅ
ꯗꯤ ꯑꯦꯝ ꯀꯣꯂꯦꯖꯇ
ꯑ ꯑ ꯐꯖꯅ ꯀꯥꯎꯑꯣꯣ ꯅꯪꯁꯨ
ꯍꯅꯦ ꯍꯅꯦ
ꯍꯣꯏꯅꯦ ꯑꯣꯏꯣꯏꯅꯦ ꯐꯖꯅ ꯀꯥꯔꯣ ꯐꯖꯅ ꯇꯝꯔꯣ ꯎꯝ ꯈꯨꯟꯗ ꯂꯩꯕ꯭ꯔꯣ ꯅꯪꯗꯤ
ꯍꯣꯏꯗ ꯆꯠꯠꯇꯍꯦ ꯉꯁꯤ ꯍꯜꯂꯛꯄꯗ ꯉꯥꯏꯔꯤ
ꯑꯥ ꯑꯥ ꯀꯅꯥ ꯀꯅꯥ ꯂꯩꯕꯣ ꯅꯪꯗꯤ
ꯑ ꯍꯣꯁꯇꯦꯜꯦꯜꯗ ꯂꯩꯌꯦ
ꯑꯣ ꯑꯣ ꯅꯨꯡꯉꯥꯏꯔꯝꯅꯤ ꯑꯗꯨꯗꯤ
ꯍꯣꯏ ꯅꯨꯡꯕꯨꯗꯤ ꯅꯨꯡꯉꯥꯏ ꯑꯗꯨ ꯑꯁ ꯏꯟꯁꯥꯡꯗ ꯍꯥꯎꯗꯤꯀ
ꯀꯔꯤ ꯀꯔꯤ ꯌꯦꯟꯖꯥꯡ ꯈꯛꯇ ꯄꯤꯖꯕ꯭ꯔꯣꯅꯦ
ꯃꯈꯟ ꯃꯈꯟꯗꯤ ꯄꯤꯌꯦ ꯑꯗꯣ ꯍꯥꯎꯗꯦꯕ
ꯑꯥ ꯎꯝ ꯁꯁꯇꯦ ꯂꯩꯗꯨ ꯁ ꯍꯁ ꯑꯩꯈꯣꯏ ꯀꯩꯅꯣ ꯅꯍꯥꯟꯗ ꯍꯣꯁꯇꯦꯜ ꯂꯩꯔꯛꯄꯒꯤꯀꯣ ꯈꯪꯉꯦꯕ ꯌꯦꯟꯖꯥꯡ ꯍꯥꯎꯇꯗꯤꯀꯣ ꯑꯁ ꯂ ꯂꯩꯕ ꯅꯨꯡꯉꯥꯏꯇꯕꯅꯦ
ꯍꯅ ꯃꯗꯤ
ꯅꯪꯅꯤꯅ ꯆꯤꯟꯅ ꯅꯅꯥꯎ ꯀꯦꯌꯥꯅꯣ
ꯃꯔꯤ ꯅꯪꯗꯦ
ꯑꯩꯅ ꯇꯔꯨꯛ
ꯍ
ꯅꯨ ꯅꯨꯄꯥ ꯀ ꯌꯥꯗ ꯅ ꯅꯨꯄꯤ ꯀꯌꯥꯅꯣ
ꯅꯨꯄꯥ ꯑꯍꯨꯝ ꯅꯨꯄꯤ ꯑꯃ
ꯅꯨꯄꯤ ꯑꯃ ꯈꯛꯇ
ꯍꯣꯏ
ꯅꯃꯥ ꯅꯨꯄꯥꯗꯣ ꯌꯥꯝ ꯅꯨꯡꯁꯤꯔꯝꯅꯤ ꯑꯗꯨꯗꯤ
ꯍꯣꯏꯅꯦ ꯪꯗꯦ ꯅꯨꯡꯉꯥꯏꯗꯦ ꯅꯨꯄꯤ ꯑꯃ ꯅꯨꯄꯥ ꯑꯃ ꯀꯥ
ꯅꯠꯇꯦ ꯅꯨꯄꯥ ꯑꯃ ꯅꯨꯄꯤ ꯃꯉꯥ
ꯂꯣꯏꯔꯦ ꯅꯨꯄꯥꯗꯗꯤ ꯌꯥꯝ ꯅꯨꯡꯉꯥꯏꯔꯝꯅꯤꯅ ꯑꯗꯨꯗꯤ
ꯈ꯭ꯋꯥꯏꯗꯒꯤ ꯑꯇꯣꯝꯕ ꯑꯣꯏꯅ ꯂꯩꯅꯤꯅꯦ ꯃꯥꯁꯦ
ꯑꯣ ꯅꯪꯅ ꯀꯌꯥ ꯁꯨꯕ
ꯑꯩꯅ ꯃꯉꯥꯁꯨꯨꯕ ꯈ꯭ꯋꯥꯏꯗꯒꯤ ꯑꯇꯣꯝꯕꯤ
ꯑꯣ ꯑꯗꯨꯒꯕ
ꯎꯝ
ꯑꯣꯅꯆꯦ ꯃꯔꯤ
ꯑꯥꯎ
ꯅꯣꯏ ꯌꯨꯝ ꯄꯟꯈ꯭ꯔꯕꯣ
ꯑꯃꯐꯥꯎ ꯄꯥꯟꯗ꯭ꯔꯤꯗ
ꯑꯃꯐ ꯄ꯭ꯔꯥꯟꯗ
ꯎꯝ
ꯂꯔꯦꯁꯦ
ꯂꯣꯏꯔꯦ ꯎꯝ ꯌꯨꯝ ꯄꯥꯟꯗ꯭ꯔꯤꯌꯦꯦ ꯃꯁꯥ ꯃꯁꯥꯒꯤ ꯊꯕꯛ ꯁꯨꯔ ꯂꯩꯔꯦ ꯃꯣꯏꯒꯤ
ꯁꯤ ꯕꯤ ꯀꯦ ꯑꯣꯏꯔ ꯂꯩꯔꯝꯕꯁꯨ ꯌꯥꯎꯅꯤꯅꯦ
ꯎꯝ ꯎꯝ ꯅꯣꯡ ꯆꯨꯕ꯭ꯔꯣ ꯅꯣꯏꯗ
ꯉꯁꯥꯏꯔꯤ ꯈ ꯈꯗꯤ ꯆꯨꯕꯅꯦ ꯍꯧꯖꯤꯛꯇꯤ ꯆꯨꯗꯦꯗ
ꯑꯈꯣꯏꯏꯗ ꯑꯗꯨꯗꯤ ꯅꯣꯡ ꯆꯨꯗꯕꯒꯤ ꯑꯩꯈꯣꯏꯅ ꯁꯥ ꯑꯃꯅ ꯇꯨꯝꯕ ꯐꯥꯎ ꯌꯥꯗꯔꯕꯅꯤ
ꯑꯁ ꯑꯩꯈꯣꯏꯗꯤꯁꯨꯅꯦ ꯆꯄꯅꯦ ꯀꯩꯅꯣ
ꯎꯝ ꯅꯣꯡ ꯆꯔꯗꯤ ꯈꯔ ꯗꯩꯕ ꯅꯨꯡꯉꯥꯏꯕꯒꯨꯝ ꯁꯥꯕꯗꯣ ꯈꯔ ꯅꯨꯡꯉꯥꯏꯌꯦꯕ ꯅꯣꯡꯒ ꯆꯨꯔꯛꯇ꯭ꯔꯗꯤ ꯎꯝ ꯂꯣꯏꯔꯕꯅꯦ ꯁꯥꯕ ꯇꯨꯝꯕꯀꯣ ꯌꯥꯗꯕꯅꯦꯕ
ꯎꯝ
ꯑꯗꯨꯒꯤ
ꯑꯩꯒꯤ ꯈꯣꯟꯖꯦꯜ ꯑꯩꯒꯤ ꯈꯣꯟꯖꯦꯜꯁꯦ ꯆꯥꯎꯕ꯭ꯔꯣ ꯌꯥꯝ ꯆꯥꯎꯕ꯭ꯔꯣ
ꯆꯥꯎꯗꯨꯗ ꯆꯥꯎꯗꯨꯗ ꯑꯗꯨꯝ ꯌꯥꯏꯗ
ꯑꯩ ꯆꯍꯤꯗꯤ ꯑꯉꯥꯡ ꯑꯣꯏꯔꯤꯌꯦ ꯑꯩ ꯈꯣꯟꯖꯦꯜ ꯈꯛꯇ ꯆꯥꯎꯔ ꯂꯩꯔꯦ ꯑꯩꯗꯤ
ꯆꯍꯤ ꯀꯌꯥ ꯁꯨꯔꯦ
ꯄꯤꯌꯥ ꯁꯨꯅꯤꯡꯉꯥꯏ ꯃꯕ꯭ꯔꯣ
ꯁꯤꯛꯁꯇꯤꯟ
ꯑꯁ ꯁꯤꯛꯁꯤꯟ ꯁꯤꯛꯁ ꯇꯤꯟꯗꯤ ꯍꯦꯜꯗꯦꯦ
ꯁꯚꯦꯟꯇꯤꯟ
ꯍꯟꯗꯛ ꯑꯥꯒꯁ ꯂꯥꯛꯔꯗꯤꯀꯣ ꯑꯥꯒꯁ ꯂꯥꯛꯔꯗꯤ ꯅꯥꯏꯟꯇꯤꯟ ꯌꯧꯔꯦ
ꯅꯥꯟꯇꯤꯟ
ꯅꯥꯏꯟꯇꯤꯟ ꯅꯥꯏꯟꯇꯤꯟ
ꯑꯣ ꯌꯥꯏꯅ ꯌꯥꯏꯅ
ꯁꯨꯔꯅꯤ ꯎ
ꯑꯩꯗꯒꯤ ꯆꯍꯤꯒꯨꯝꯕ ꯅꯪ ꯀꯩꯅꯣ ꯇꯧꯔꯤꯅꯦ ꯑꯩꯅ ꯆꯍꯤ ꯑꯍꯨꯝ ꯍꯦꯜꯂꯤꯅꯦ ꯅꯪꯉꯣꯟꯗꯒꯤ
ꯍꯥꯟꯕ꯭ꯔꯣ
ꯍꯣꯏ ꯆ ꯆꯍꯤ ꯎꯍꯂꯦ
ꯑꯣ ꯑꯗꯨꯗꯤ ꯅꯪ ꯆꯍꯤ ꯀꯌꯥꯅꯣ ꯑꯗꯨꯗꯤ
ꯇ꯭ꯋꯦꯟꯇꯤ ꯇꯨ
ꯑꯣ ꯑ
ꯇ꯭ꯋꯦꯟꯇꯤ ꯊ꯭ꯔꯤ ꯔꯥꯅꯤꯡꯅꯦꯕ ꯑꯩ
ꯈꯥꯏꯌꯦꯦ ꯄꯤꯦ
ꯑꯅꯨꯕꯅꯦ ꯀꯩꯅꯣ ꯍꯅꯨ ꯄꯅꯦꯕ
ꯏꯁ ꯆꯍꯤ ꯑꯗꯨꯛꯇ ꯑꯣꯏꯔ ꯍꯟꯅꯨꯕ ꯅꯠꯇꯦ
ꯗ ꯆꯍꯤ ꯀꯥꯏ ꯆꯍꯤ ꯀꯨꯟ ꯑꯃ ꯈꯛꯇ ꯉꯥꯏꯔꯤ ꯀꯨꯟꯃꯥꯊꯣꯏ ꯈꯛꯇ ꯉꯥꯏꯔꯤ
ꯑ ꯅ ꯅꯪꯗꯤ ꯇ꯭ꯋꯦꯟꯇꯤ ꯇꯨ ꯍꯥꯏꯔꯒ
ꯍꯧꯖꯤ ꯇꯧꯅꯦ ꯐꯖꯤ ꯇꯧꯅꯦ
ꯑꯣꯀꯦ ꯎꯝ ꯎꯝ ꯎ
ꯉꯁꯤ ꯅꯨꯡꯊꯤꯟꯜꯗꯤ ꯀꯌꯥ ꯌꯦꯟꯁꯥꯡ ꯆꯥꯗꯣꯏꯕ
ꯉꯁꯤ ꯅꯨꯡꯗꯥꯡꯔꯣ ꯈꯪꯗꯦ ꯀꯦ ꯏꯟꯖꯥꯡ ꯆꯗꯅ
ꯅꯪꯗꯤ ꯅꯪꯗꯤ ꯉꯁꯤ ꯅꯨꯡꯊꯤꯟꯜꯁꯦ ꯀꯩ ꯍꯟꯗꯥꯡ ꯆꯥꯗꯣꯏꯅꯣꯉꯥꯏꯕꯒꯦ ꯑꯩ ꯅꯪꯅꯤꯡꯉꯤ
ꯅꯨꯡꯊꯤꯅ ꯍꯥꯏꯩꯗꯤ ꯍꯣꯏ ꯅꯪꯁꯨ ꯒ꯭ꯌꯥꯟꯇ ꯑꯔꯝ
ꯎꯝ
ꯑꯣ ꯑꯣ ꯑꯣꯪꯉ ꯂꯥꯟ ꯅꯟꯒꯣ
ꯑꯥ
ꯎꯝ
ꯑꯗꯨ ꯍꯥꯏꯔꯕꯒꯤ ꯅꯣꯛꯂ ꯂꯩꯕꯅꯤꯅ ꯑꯩꯍꯥ ꯍꯪ ꯋꯥꯔꯤ ꯋꯥꯔꯤ ꯁꯥꯔꯛꯑꯣ
ꯒꯨꯔꯤꯁꯁꯦ ꯁꯥꯅꯤꯡꯉꯥꯏꯗꯤ ꯑꯗꯨꯝ ꯌꯥꯝ ꯂꯩꯗ
ꯑꯗꯣ ꯁꯥꯔꯛꯑꯣ
ꯔꯀꯦ
ꯁꯣꯔꯣ ꯑꯣ
ꯅꯪ ꯀꯥꯏꯁ ꯀ꯭ꯔꯤꯝ ꯂꯧꯕ꯭ꯔꯣ ꯑꯦꯂꯚꯦꯟ ꯇꯨꯋꯦꯜꯕꯇ
ꯁꯥꯏꯟꯁ
ꯃꯊꯪ ꯃꯊꯪ ꯆꯍꯤꯗ ꯊꯥꯗꯣꯏꯅꯤꯅꯦ
ꯑ ꯃꯊꯪ ꯆꯍꯤꯗ ꯊꯥꯔꯅꯤ
ꯀꯟꯅ ꯍꯣꯗ ꯑꯣ
ꯑꯩꯍ ꯂꯩꯦꯔꯤꯛ ꯂꯩꯦꯔꯤꯛ ꯍꯥꯏꯩ ꯇꯔ ꯃꯅꯤꯅꯦ ꯑꯁ ꯈꯪꯗ꯭ꯔꯦꯗ
ꯅꯔꯤ ꯀꯗꯧꯔꯒꯦ
ꯂꯥꯏꯔꯤꯛ ꯍꯩꯇꯕꯒꯤꯒꯣ ꯍꯣꯠꯅꯅꯤꯡꯉꯥꯏꯁꯨ ꯑꯁ ꯉꯝꯗ꯭ꯔꯦꯅꯦ
ꯍꯣꯠꯅꯒꯗꯕꯅꯤꯅꯦ
ꯎꯝ ꯂꯩꯗꯤ ꯍꯟꯅ ꯍꯟꯅꯜ ꯍꯩꯗ꯭ꯔꯦꯅꯦꯍꯦꯟꯗꯁꯦ ꯑꯔꯤꯦ ꯄꯥꯎ ꯌꯥꯗ꯭ꯔꯦ ꯏꯁꯥꯅ
ꯍꯩꯅ ꯇꯧꯑꯣꯣ ꯍꯩꯅꯕ ꯇꯧꯑꯣ
ꯇꯧꯒꯦ ꯇꯧꯒꯦ ꯇꯗꯤ
ꯑꯩꯈꯣꯏ ꯑꯩꯈꯣꯏ ꯀꯣꯂꯦꯖꯇ ꯂꯥꯛꯑꯣ ꯑꯗꯨ ꯇꯝꯕ ꯂꯣꯏꯔꯒ
ꯎ ꯑꯩ ꯑꯩꯠ ꯑꯩ ꯇꯨꯋꯦꯜꯐ ꯂꯣꯏꯔꯗꯤ ꯂꯥꯏꯔꯤꯛ ꯇꯝꯕ ꯇꯔꯅꯤ
ꯇꯣꯑꯅꯤ
ꯇꯣꯛꯔꯅꯤꯕ ꯍꯣꯏ
ꯂꯥꯏꯔꯤꯛ ꯇꯝꯕ ꯇꯔꯅꯤꯌꯦ ꯂꯩꯔꯤ ꯄꯥꯅꯤ ꯇꯟꯃꯒꯦ ꯑꯁ ꯀꯨꯏꯅ ꯂꯔꯤ ꯇꯝꯁꯦ ꯌꯥꯗꯅ
ꯑꯩꯁꯤ ꯇꯣꯛꯈ꯭ꯔꯒꯦ ꯎꯝ ꯑꯩ ꯆꯔꯤ
ꯑ ꯇꯨꯋꯦꯜ ꯐ꯭ꯂꯔꯗꯤ ꯇꯣꯈꯔꯗꯤꯗꯤ
ꯐꯔꯦ ꯐꯔꯦ ꯇꯣꯛꯑꯒ ꯒꯥꯏꯗꯂꯥꯏꯟꯗ ꯆꯪꯗꯣꯏꯕ ꯍꯥꯏꯗꯤ ꯀꯔꯤꯒꯨꯝꯕꯗ
ꯀꯔꯤ ꯑꯗꯨꯝ ꯍꯣꯠꯅꯔꯒꯦ ꯀꯔꯤ ꯀꯔꯤ ꯊꯕꯛ ꯁꯨꯁꯤꯔꯣ ꯈꯪꯗ ꯑꯗꯨꯝ ꯍꯣꯠꯅꯔꯒꯦꯕ
ꯍꯥꯏꯅꯦ
ꯑꯗꯨꯅ ꯐꯅꯤꯡꯉꯥꯏ ꯃꯥꯜꯂꯦ ꯎꯝ ꯀꯩ ꯍꯥꯏꯕ
ꯍꯥꯏꯗꯦꯗ